ꯍꯜꯂꯣ
ꯀꯨꯏꯔꯦꯗ ꯅꯪꯗꯦꯅ ꯋꯥꯔꯤ ꯁꯥꯟꯅꯈꯤꯗꯕ ꯅꯪ ꯑꯩꯁꯦ
ꯑꯁ ꯀꯨꯏꯔꯦ ꯀꯨꯏꯔꯦ ꯀꯔꯝ ꯀꯔꯝ ꯂꯩꯔꯤꯒꯦ ꯅꯪꯕꯣ
ꯑꯩꯗꯁꯝ ꯃꯤꯅꯤꯕꯥꯏꯦ ꯍꯧꯖꯤꯛꯀꯥꯟꯒꯤ ꯃꯇꯝꯁꯤ ꯊꯕꯛꯅ ꯊꯕꯛ ꯆꯤꯜꯂꯤꯕ ꯃꯊꯥꯅ ꯃꯊꯥ ꯁꯥꯔꯤꯕ ꯍꯥꯏꯗꯤ ꯑꯁ ꯑꯉꯥꯡꯀꯔꯤꯒꯤ ꯄꯪꯁꯥꯟ ꯁꯥꯟꯅꯔ ꯂꯩꯕꯗꯨꯅ ꯐꯔꯝꯃꯤꯗ ꯍꯥꯏꯗꯤ ꯆꯥꯎꯈꯠꯂꯒ ꯑꯩꯈꯣꯏꯅ ꯈꯜꯂꯝꯗ꯭ꯔꯣ ꯀ꯭ꯂꯥꯁ ꯇꯦꯟ ꯊꯥꯂꯣꯏꯔ ꯅꯨꯡꯉꯥꯏ ꯌꯥ ꯁꯨꯝ ꯆꯠꯂꯔꯣꯏ ꯀꯅ ꯇꯦꯞ ꯊꯥꯕ ꯂꯣꯏꯔ ꯑꯃ ꯅꯨꯡꯉꯥꯏꯅꯤꯡ ꯍꯥꯏꯥꯏ ꯒ꯭ꯔꯦꯖꯨꯑꯁꯟꯣꯏꯔꯦ ꯅꯨꯡꯉꯥꯏꯅ ꯅꯨꯡꯥꯏꯕ ꯂꯣꯏꯔꯦ ꯍꯧꯖꯤꯛ
ꯑꯉꯥꯡ ꯑꯣꯏꯔꯤ ꯀꯥ ꯃꯇꯝꯗꯒꯤ ꯍꯦꯟꯅ ꯅꯨꯡꯉꯥꯏꯕ ꯂꯩꯕꯖꯥꯠ ꯅꯠꯇꯦꯗ
ꯑꯁ ꯂꯧꯕꯨꯛꯇꯒ ꯇꯦꯂꯪꯀꯥ ꯄꯥꯏꯗꯨꯅ ꯋꯥ ꯄꯨꯅꯤꯗ
ꯑꯗꯨꯅꯦ ꯑꯁ ꯑꯩꯈꯣꯏꯗꯤ ꯁꯨꯇꯤ ꯁꯨꯇꯤ ꯀꯔꯝ ꯀꯥꯟꯗ ꯊꯥꯗꯣꯏꯅꯣ ꯉꯥꯏꯕꯗꯗꯀꯣ ꯅꯣꯡꯃꯥꯏꯖꯤꯡꯁꯤ ꯀꯔꯝ ꯀꯥꯟꯒꯤꯔꯣ ꯑꯗꯨ ꯅꯅꯨꯡ ꯉꯥꯏꯕꯗꯗ ꯋꯥꯔꯛꯏꯅꯤꯗꯣ
ꯍꯧꯖꯤꯛꯇꯤꯕꯣ ꯅꯨꯡꯉꯥꯏꯖꯤꯡ ꯂꯥꯛꯑꯒꯅ ꯍꯦꯟꯅ ꯋꯥꯔꯦꯅꯦ
ꯑꯁ ꯌꯥꯗ꯭ꯔꯦ ꯌꯥꯗ꯭ꯔꯦ ꯊꯕꯛ ꯆꯤꯟꯗ꯭ꯔꯣ ꯅꯣꯡꯃꯥꯏꯖꯤꯡ ꯂꯥꯛꯑꯒꯅꯦꯅ
ꯊꯃꯥꯏ ꯂꯥꯛꯒꯅꯦ ꯊꯕꯛꯁꯦ ꯁꯤꯃ ꯆꯕ ꯀꯩꯅꯣ ꯇꯧꯕ꯭ꯔꯣ ꯅꯣꯏꯒꯤ ꯃꯅꯥ ꯃꯁꯤꯡꯒ ꯊꯥꯔꯤꯕ꯭ꯔꯣ ꯅꯣꯏ ꯍꯤꯡꯒꯣꯜꯗꯨꯕꯣ
ꯊꯌꯦꯌꯦ ꯄꯂꯦ ꯃꯃꯥ
ꯀꯩꯀꯩ ꯊꯥꯔꯤꯒꯦ
ꯑꯗꯨꯝ ꯑꯅꯝꯕꯅ ꯊꯥꯔꯦ ꯁꯧꯒ꯭ꯔꯤ ꯑꯗꯒꯤ ꯃꯥꯏꯔꯦꯟ ꯑ ꯃꯤ ꯇ ꯁꯨ ꯑꯗꯨꯝ ꯄꯥꯜꯂꯤ ꯑꯗꯒꯤ ꯍꯋꯥꯏ ꯑꯁꯥꯡꯕꯤ ꯑꯃ ꯄꯥꯡꯉꯟ ꯈꯥꯃꯦꯟꯒꯤ ꯍꯥꯏꯅꯕ ꯑꯃ ꯄꯥꯡꯜ ꯈꯥꯃꯦꯟ ꯑꯁꯥꯡꯕꯗꯣ
ꯑꯥ
ꯑꯗꯨ ꯄꯥꯜꯂꯤ ꯑꯗꯨꯗꯒꯤ ꯃꯔꯣꯏ ꯅꯥꯈꯨꯞ ꯑꯗꯨꯝ ꯊꯨꯅ ꯄꯥꯜꯂꯦ ꯍꯥꯏꯇꯥꯔꯦꯅꯦ ꯃꯇꯝꯁꯤꯒꯤ ꯑꯗꯨꯝ ꯍꯥꯏꯗꯤ ꯍꯟꯇꯛꯀꯤ ꯀꯩꯅꯣꯁꯤꯒꯤ ꯁꯤꯖꯟꯁꯤꯒꯤ ꯑꯣꯏꯅ ꯆꯥꯕ ꯀꯣꯟꯅꯅꯕ ꯃꯑꯣꯡꯗ ꯊꯥꯏꯌꯦꯕꯀꯣ ꯁꯤꯖꯟ ꯁꯤꯖꯟꯒꯤ ꯑꯣꯏꯅ ꯑꯗꯨ ꯑꯗꯨꯅ ꯑꯗꯨꯝ ꯈꯪꯉꯦ ꯈꯪꯗꯕ ꯂꯩꯇ꯭ꯔꯦꯗ ꯕꯂꯗ꯭ꯔꯤ ꯅ ꯌꯥꯎ
ꯅꯣꯏꯅ ꯊꯥꯏꯗꯨꯕꯨ ꯌꯨꯝꯒꯤ ꯆꯥꯟꯅꯕ꯭ꯔꯥ ꯅꯠꯇ꯭ꯔꯒ ꯑꯇꯣꯞꯄꯇꯒ ꯌꯣꯟꯕ ꯌꯥꯎꯕ꯭ꯔꯥ ꯈꯣꯠꯄ ꯀꯃꯥꯏꯅ ꯇꯧꯒꯦ
ꯌꯨꯝꯒꯤ ꯆꯥꯅꯕꯅꯦ
ꯎ ꯑꯗꯨꯑꯣ ꯑꯣꯏꯗꯤ ꯌꯨꯝꯒꯤ ꯆꯥꯅꯕ
ꯌꯨꯝ ꯌꯨꯝꯒꯤ ꯆꯥꯅꯕꯅꯦꯕꯀꯣ ꯑꯗꯨ ꯑꯗꯨꯗ ꯑꯩꯈꯣꯏ ꯑꯩꯈꯣꯏ ꯍꯤꯡꯒꯣꯜꯕꯨꯗꯤ ꯌꯥꯝ ꯀꯟꯅ ꯆꯥꯎꯕꯕꯨꯗꯤ ꯑꯣꯏꯗꯦ ꯑꯗꯨ ꯑꯣꯏ ꯇꯔꯒꯁꯨ ꯑꯩꯈꯣꯏ ꯃꯤ ꯌꯥꯝꯗꯕꯅꯤꯅꯀꯣ ꯑꯣ ꯑꯩꯈꯣꯏ ꯑꯍꯨꯝ ꯃꯔꯤꯛ ꯈꯛ ꯑꯣꯏꯕꯅꯤꯅ ꯀꯩꯁꯨꯝ ꯀꯩꯅꯣ ꯇꯧꯗꯦꯕ ꯂꯦꯝꯃꯦ ꯍꯥꯏꯇꯥꯔꯦꯅꯦ ꯑꯗꯨꯗꯨꯅ ꯃꯣꯏ ꯂꯂꯣꯟꯕꯤ ꯂꯥꯛꯑꯀꯥꯟꯗ ꯑꯗꯨꯝ ꯄꯤꯌꯦ ꯌꯣꯜꯂꯦꯕ ꯑꯗꯨꯝ ꯑꯩꯈꯣꯏꯅ ꯃꯣꯏꯅ ꯑꯩꯈꯣꯏꯗꯤ ꯂꯂꯣꯟꯕꯤ ꯂꯩꯌꯦꯕꯀꯣ ꯑꯗꯨꯝ ꯃꯣꯏꯅ ꯃꯣꯏꯅ ꯑꯗꯨꯝ ꯂꯥꯛꯇꯣꯏꯅꯦꯕ ꯂꯩꯀꯥꯏ ꯂꯩꯀꯥꯏꯗꯤ ꯄꯣꯠ ꯈꯣꯝꯀꯠꯄ ꯂꯥꯛ ꯑꯗꯨꯣꯏꯅꯦꯕ ꯃꯣꯏꯅ ꯍꯌꯦꯡ ꯕꯖꯥꯔꯗ ꯆꯠꯂꯒ ꯌꯣꯟꯈꯤꯅꯕ ꯑꯗꯨꯗꯨꯅ ꯃꯣꯏꯅ ꯑꯩꯈꯣꯏꯗ ꯃꯣꯏꯅ ꯑꯩꯈꯣꯏꯗ ꯑꯩ ꯑꯩꯈꯣꯏ ꯂꯥꯛꯀꯅꯤ ꯁꯤꯁꯤ ꯍꯦ ꯑꯃꯨꯛ ꯀꯩꯀꯩ ꯄꯥꯜꯂꯤ ꯍꯥꯏꯕꯗꯣ ꯃꯣꯏꯅ ꯅꯈꯣꯏꯗ ꯐꯣꯟ ꯇꯧꯔꯒ ꯍꯥꯏꯔꯛꯑꯅꯤꯗꯅꯀꯣ ꯑꯗꯨꯗꯨꯒ ꯑꯩꯈꯣꯏꯅ ꯀꯩꯅꯣ ꯇꯧꯕ ꯎꯝ ꯄꯣꯠꯇꯣ ꯃꯣꯏ ꯄꯣꯠꯇꯣ ꯍꯦꯛꯑꯒ ꯀꯦꯖꯤ ꯀꯩꯀꯥꯗꯣ ꯑꯣꯟꯊꯣꯛꯑꯒ ꯇꯧꯔꯒ ꯑꯗꯨꯃꯥꯏꯅ ꯇꯧꯋꯦ ꯌꯂ ꯁꯖ ꯈꯔ ꯈꯔꯁꯨ ꯑꯗꯨꯝ ꯀꯥꯟꯅꯩꯗ
ꯍꯥꯥ ꯑꯗꯨꯗꯤꯅꯦ ꯍꯧꯖꯤꯛꯀꯥꯟꯗꯤ ꯍꯥꯏꯕꯅꯤꯅꯦ ꯕꯖꯥꯔꯗꯒꯤꯒ ꯂꯩꯔꯒ ꯆꯥꯗꯒꯤ ꯁꯔꯨꯛꯇ ꯌꯨꯝꯗꯩ ꯊꯥꯖꯕ ꯃꯅꯥ ꯃꯁꯤꯡꯁꯦ ꯏꯁꯥꯅ ꯊꯥꯔ ꯏꯁꯥꯅ ꯆꯥꯖꯕꯅ ꯐꯩꯌꯦꯕ ꯍꯥꯏꯗꯤ ꯏꯁꯥꯗꯁꯨ ꯐꯕꯀꯣ ꯏꯁꯥꯗꯁꯨ ꯅꯨꯡꯉꯥꯏꯕ ꯍꯥꯔ ꯍꯥꯏꯔꯦ ꯏꯁꯥꯅ ꯍꯥꯏꯗꯤ ꯈꯨꯠꯁꯦꯝꯒꯤ ꯑꯣꯏꯕ ꯍꯥꯔ ꯍꯥ ꯄ꯭ꯔꯦ ꯃꯍꯥꯎꯁꯥꯒꯤ ꯑꯩꯈꯣꯏꯒꯤ ꯌꯨꯝꯗꯒ ꯁꯜꯂꯣꯏꯅꯦꯩꯗꯅ ꯑꯦ ꯑꯗꯨꯅꯦ ꯁꯅ ꯅꯤꯡꯁꯤꯡꯉꯛꯏꯅꯦ ꯑꯩꯈꯣꯏ ꯁꯟꯊꯤ ꯁꯌꯣꯅꯒ ꯍꯥꯔ ꯁꯦꯝꯕ ꯑꯩꯈꯣꯏ ꯑꯗꯨꯃꯥꯏꯅ ꯇꯧꯋꯤꯗꯅ
ꯑꯥ
ꯅꯣꯏꯒꯤꯁꯟ ꯊꯥꯏꯅ ꯂꯩꯍꯧꯕꯗꯣ ꯂꯩꯔꯤꯕꯣ ꯍꯧꯖꯤꯛꯄꯣ
ꯍꯧꯖꯤꯛꯇꯤ ꯂꯩꯇ꯭ꯔꯦꯗ ꯌꯣꯟꯊꯣꯛꯈ꯭ꯔꯦ ꯍꯥꯏꯗꯤ ꯁꯟ ꯂꯣꯏꯕꯁꯦ ꯁꯟ ꯂꯣꯏꯕꯁꯦ ꯃꯤꯒ ꯂꯩꯇꯕꯅꯤ ꯌꯥꯝ ꯋꯥꯏ ꯑꯕ ꯃꯥꯒꯤ ꯁꯖꯤꯛ ꯑꯃꯨꯛ ꯐꯥꯟꯅꯕ ꯍꯣꯠꯅ ꯑꯗꯒꯤ ꯃꯥꯏ ꯀꯩꯅꯣꯇꯧ ꯖꯣꯇꯣꯟ ꯕꯨꯗꯤ ꯌꯥꯝ ꯀꯟꯅ ꯁꯨ ꯆꯪꯕꯕꯨꯗꯤ ꯑꯣꯏꯗꯦꯕꯀꯣ
ꯑꯥ
ꯑꯗꯨ ꯑꯣꯏ ꯇꯔꯒꯁꯨ ꯍꯥꯏꯗꯤ ꯃꯤ ꯂꯩꯇꯕꯅꯤꯅ ꯃꯥꯏ ꯃꯆꯤꯟꯖꯥꯛꯇꯣ ꯑꯃꯨꯛ ꯐꯥꯜꯂꯨꯅꯕ ꯑꯃꯨꯛ ꯍꯣꯠꯅꯅꯤ ꯑꯃꯨꯛ ꯊꯥꯅꯤ ꯑꯗꯨꯒꯤ ꯄꯣꯠꯇꯣ ꯑꯩꯈꯣꯏꯗ ꯖꯟ ꯖꯥꯟ ꯑꯃ ꯑꯣꯏꯕ ꯍꯥꯏꯇꯥꯔꯦ ꯑꯗꯨ ꯗꯨꯗꯨꯅ ꯌꯣꯟ ꯊꯣꯛꯈ꯭ꯔꯁꯦꯅ ꯌꯣꯟꯊꯣꯛꯈ꯭ꯔꯦ ꯗꯤ ꯅꯣꯏꯁꯨ ꯂꯩꯒꯨꯝ ꯇꯧꯈꯤ ꯗꯥꯏꯅꯦ ꯀꯃꯥꯏ ꯀꯃꯥꯏ
ꯑꯩꯈꯣꯏꯁꯨ ꯂꯩꯔꯤꯌꯦ ꯑꯩꯈꯣꯏꯁꯨ ꯂꯩꯔꯤꯌꯦ ꯑꯩꯈꯣꯏꯗꯤ ꯂꯩꯔꯤꯌꯦ ꯑꯩꯈꯣꯏ ꯏꯃꯥꯒ ꯕꯕꯥꯒꯅ ꯁꯟꯗꯣ ꯍꯥꯏꯗꯤ ꯇꯁꯦꯡꯅ ꯍꯥꯏꯀꯥꯟꯗ ꯑꯩꯈꯣꯏ ꯃꯥꯒꯤ ꯁꯟꯗꯣ ꯑꯎꯟꯅꯦꯅ ꯄꯤꯔꯛ ꯈꯤꯕꯅꯦꯕꯥ ꯍꯥꯏꯗꯤ ꯅꯤꯡꯉꯣꯟꯒꯤ ꯑꯩꯈꯣꯏ ꯏꯕꯣꯛꯅꯥ ꯅꯨꯡꯁꯤꯗꯅ ꯁꯟꯁꯦ ꯄꯤꯔꯛꯄꯅꯦꯕ
ꯎꯝ
ꯎ ꯑꯁ ꯑꯗꯨꯅ ꯀꯩꯅꯣ ꯇꯧꯏꯗ ꯁꯟ ꯌꯨꯝ ꯑꯃꯗ ꯁꯟ ꯑꯃ ꯂꯩꯕ ꯍꯥꯏꯁꯦꯀꯣ
ꯎꯝ
ꯀ ꯀꯅꯩꯗ ꯀꯥꯟꯅꯩꯑꯗꯤ ꯁꯨꯃꯥꯏꯅ ꯇꯧꯕ ꯍꯥꯏꯇꯥꯔꯦ ꯎ ꯃꯥꯒꯤ ꯃꯊꯤꯗ ꯑꯣꯏꯁꯨ ꯋꯥꯏ ꯇꯕꯁꯨ ꯀꯥꯟꯅꯔꯦ ꯑꯗꯥꯒꯤ ꯑꯩꯈꯣꯏꯗꯤ ꯁꯨꯥꯏ ꯇꯧꯏꯕꯥ ꯁꯟꯊꯤꯗꯣ ꯁꯟꯊꯤ ꯁꯌꯨꯡꯗꯣ ꯀꯣꯝ ꯑꯃ ꯆꯥꯎꯊꯣꯛꯑꯒ ꯊꯝꯃꯦꯕꯀꯣ
ꯑ
ꯍꯥꯏꯗꯤ ꯀꯣꯕꯤꯗ ꯁꯟꯊꯤ ꯁꯦꯡꯗ ꯑꯗꯨꯝ ꯇꯥꯍꯜꯂꯦ ꯑꯗꯨꯗꯤ ꯋꯥꯏ ꯇꯣꯏꯕꯒꯤ ꯑꯩꯈꯣꯏ ꯂꯩꯀꯥꯏꯒꯤ ꯃꯤ ꯃꯌꯥꯝꯅ ꯑꯗꯨꯝ ꯁꯟꯊꯤꯗ ꯊꯝꯕꯤꯔꯝꯃꯣ ꯈꯣꯠꯄꯤꯔꯝꯃꯣ ꯃꯣꯏꯅ ꯈꯣꯝꯖꯤꯟꯕ ꯂꯥꯛꯆꯕ ꯌꯥꯎꯔ ꯁꯟ ꯑꯁꯤꯗꯕꯨ ꯁꯟꯊꯤꯁꯤꯗꯕꯨ ꯇꯧꯛꯇꯨꯡ ꯋꯥꯏꯇꯦꯕꯁꯨ ꯀꯥꯟꯅꯔꯦ
ꯀꯅꯥꯏ ꯀꯅꯥꯏ
ꯎꯝ ꯑꯩꯈꯣꯏꯒꯤ ꯁꯟꯒꯤ ꯁꯖꯤꯛ ꯍꯥꯏꯔꯦ ꯑꯩꯈꯣꯏꯗꯤ ꯂꯧꯕꯨꯛꯁꯨ ꯅꯛꯄꯅꯤꯅ ꯑꯗꯨꯝ ꯂꯧꯕꯨꯛꯇ ꯄꯨꯟꯊꯣꯛꯑꯁꯨ ꯌꯥꯏ ꯑꯗꯒꯤ ꯍꯣꯏ ꯕꯥꯅ ꯁꯪꯀꯥꯟꯗ ꯅꯠꯇ꯭ꯔꯒ ꯑꯩꯅ ꯁꯪꯀꯥꯟꯗ ꯑꯗꯨꯝ ꯁꯖꯤꯛ ꯈꯨꯗꯥꯞ ꯑꯃ ꯑꯅꯤ ꯄꯥꯜꯂꯒ ꯑꯗꯨꯝ ꯍꯥꯏꯗꯤ ꯆꯔꯨꯒ ꯇꯧꯔꯒ ꯃꯕꯨꯛ ꯊꯥꯅꯕ ꯆꯦꯡꯀꯨꯞ ꯍꯥꯞꯄꯒ ꯑꯗꯨꯝ ꯄꯤꯖꯩꯌꯦꯕ
ꯎꯝ ꯑꯩꯈꯣꯏꯁꯨ ꯊꯥꯏꯅ ꯊꯥꯏꯅ ꯂꯩꯔꯝꯃꯤ ꯀꯥꯟꯗꯣ
ꯎꯝ
ꯑꯗꯨꯗꯗꯤ ꯑꯩꯈꯣꯏꯁꯨ ꯍꯥꯏꯗꯤ ꯌꯥꯝ ꯀꯥꯟꯅꯩꯕ ꯀꯥꯟꯅꯕꯕꯨꯗꯤ ꯃꯥꯒꯤ ꯁꯟꯊꯤ ꯆꯩꯒ ꯁ ꯊꯥꯗꯅ ꯇꯧꯔꯛꯇ꯭ꯔꯣ ꯅꯣꯏꯗꯤ꯫
ꯇꯧꯔꯛꯏꯗ ꯁꯟꯗꯤ ꯆꯍꯤ ꯁꯥꯔꯒ ꯆꯥꯛ ꯊꯣꯡꯅꯕ ꯁꯦꯝꯃꯛꯄꯗꯣ
ꯎꯝ ꯑꯗꯩ ꯁꯟ ꯂꯣꯏꯕꯕꯁꯤ ꯀꯥꯟꯅꯩꯕ ꯀꯥꯟꯅꯟꯗꯕꯗꯤ ꯅꯠꯇꯦꯕ ꯑꯗꯣ ꯑꯩꯈꯣꯏꯗꯤ ꯃꯤꯔꯣꯟꯜꯗꯣ ꯂꯩꯇ ꯂꯩꯇꯕꯅꯤꯅ ꯑꯩ ꯑꯩ ꯍꯥꯏꯔꯦ ꯌꯨꯝꯗ ꯂꯩꯇ꯭ꯔꯦ ꯑꯩꯈꯣꯏ ꯕꯥ ꯍꯥꯏꯔꯦ ꯌꯨꯝꯗ ꯂꯩꯇ꯭ꯔꯦ ꯑꯩꯈꯣꯏ ꯃꯥ ꯈꯛꯇꯅꯤ ꯂꯩꯍꯧꯔꯤꯁꯦ ꯑꯗꯨꯗ ꯑꯗꯨ ꯉꯝꯗꯕ ꯍꯥꯏꯇꯥꯔꯦꯅꯦ ꯌꯨꯝꯗ ꯃꯤ ꯂꯩꯇꯕꯅꯤꯅ
ꯑꯦ ꯃꯣꯏ ꯍꯅꯀ ꯑ ꯐꯤ ꯁꯥꯕꯗꯤ ꯀꯩ ꯀꯩꯗꯤ ꯐꯤ ꯁꯥꯈꯤ ꯑꯗꯨꯃꯥꯏ ꯐꯤ ꯁꯥꯥꯎꯕꯗꯅꯦ ꯍꯥꯟꯅ
ꯑ ꯐꯤꯖꯦ ꯈꯨꯗꯩꯁꯨ ꯁꯥꯏ ꯑꯗꯒꯤ ꯐꯤ ꯑꯃ ꯄꯣꯂꯤꯁ ꯇꯔꯒꯤ ꯐꯤ ꯑꯃ ꯂꯩꯕꯅꯦꯕꯀꯣ ꯑꯍꯛꯄꯤ ꯑꯃ ꯑꯗꯨ ꯑꯗꯨ ꯑꯗꯨ ꯁꯥꯏ ꯑꯗꯒꯤ ꯐꯅꯦꯛꯁꯨ ꯁꯥꯏ ꯑꯩꯈꯣꯏ ꯃꯥꯕꯨꯗꯤ ꯂꯣꯏ ꯍꯩꯗ ꯁꯥꯕ ꯑꯩꯁꯨ ꯑꯩꯈꯣꯏ ꯃꯥꯗꯨꯒꯤ ꯈꯔ ꯈꯔ ꯇꯝꯃꯦ ꯑꯩꯁꯨ ꯑꯩꯈꯣꯏ ꯃꯥꯗꯨ ꯈꯔ ꯈ ꯇꯝꯃꯦ ꯈꯨꯗꯩ ꯁꯥꯕ ꯑꯗꯨꯒ ꯐꯅꯦꯛ ꯁꯥꯕ ꯑꯗꯒꯤ ꯀꯩꯅꯣ ꯁꯥꯕꯁꯨ ꯍꯩꯍꯧꯔꯦ ꯑꯩ ꯁꯨꯝ ꯀꯩꯅꯂ ꯒꯤ ꯃꯔꯛ ꯑꯃ ꯀꯣꯔꯣꯅꯥꯒꯤ ꯃꯔꯛ ꯑꯃ ꯀꯟꯅ ꯀꯩꯅꯣ ꯇꯧꯅꯩ ꯃꯇꯝꯗꯣ ꯀꯥꯟꯗꯨꯗ ꯁꯥꯕ ꯇꯝꯍꯧꯕꯅꯦ ꯑꯃ ꯑꯩꯈꯣꯏꯒꯤ ꯀꯣꯔꯣꯅꯥꯒꯤ ꯀꯟꯅ ꯅꯥꯕꯒꯤ ꯇꯥꯏꯃꯤꯡꯗꯨꯗꯤ ꯅꯠꯇ꯭ꯔꯦ ꯐꯔꯛꯄꯒꯤ ꯇꯥꯏꯃꯤꯡꯒꯣ ꯑꯃꯃ ꯑꯦ ꯆꯪꯊꯣꯛ ꯆꯪꯁꯤꯟ ꯇꯧꯅꯕꯒꯤ ꯇꯥꯏꯃꯤꯡ ꯑꯃ ꯂꯩꯗꯅꯀꯣ ꯐꯔꯛ ꯐꯔꯛꯄ ꯍꯧꯔꯛꯄꯒꯤ ꯑꯗꯨꯒꯤ ꯇꯥꯏꯃꯤꯡꯗꯨꯗ ꯀꯩꯅꯣ ꯦꯒ ꯀ꯭ꯂꯥꯁꯀꯤ ꯀꯞ ꯇꯧꯗꯕꯗꯨꯗ ꯍꯈꯣꯏ ꯑꯩ ꯌꯨꯀꯥꯁꯨ ꯆꯠꯇ꯭ꯔꯦ ꯑꯩ ꯌꯨꯝꯗꯨꯗꯁꯨ ꯁꯨꯝ ꯇꯨꯝꯁꯤꯜꯂꯒ ꯐꯝꯖꯜꯂ ꯂꯩꯕꯗꯨꯒ ꯑꯩꯈꯣꯏ ꯃꯥꯅ ꯇꯝꯕꯤꯒꯦꯅ ꯑꯩ ꯍꯧꯧꯔꯥꯎꯔꯥꯎꯅ ꯑꯩꯁꯨ ꯇꯝꯍꯟꯕꯅꯦ
ꯑꯗꯣ ꯐꯤ ꯁꯥꯕꯁꯤ ꯍꯥꯏꯗꯤ ꯑꯗꯨꯃꯥꯏꯅ ꯐꯤ ꯁꯥꯕꯗꯣ ꯍꯥꯏꯗꯤ ꯈꯨꯠꯇ ꯁꯥꯕꯗꯒꯤꯗꯤ ꯑꯩꯈꯣꯏ ꯑꯍꯛꯄꯤ ꯁꯥꯕ ꯍꯥꯏꯁꯤꯅ ꯑꯍꯛꯄꯤꯁꯤꯅꯕꯨꯗꯤ ꯈꯨꯠꯇꯤ ꯆꯪꯉꯦ ꯑꯗꯨꯒ ꯄꯩꯁꯥ ꯇꯦꯡꯛꯇꯅ ꯌꯥꯝ ꯌꯥꯝ ꯐꯪꯕꯩ ꯍꯦꯜꯂꯦ ꯍꯥꯏꯅꯤ
ꯑ ꯑꯩꯍꯣꯏꯕꯨ ꯁꯥꯥꯕꯖꯥ ꯀꯩꯅꯣ ꯇꯧꯋꯦ ꯐꯪꯗꯦ ꯐꯪꯗꯦ ꯍꯥꯏꯗꯤꯀꯣ ꯑꯩꯈꯣꯏꯒꯤ ꯑꯍ ꯄꯄꯤ ꯍꯥꯏꯌꯦꯅ ꯑꯩꯈꯣꯏꯒꯤ ꯑꯇꯥꯡꯕꯗꯣ ꯅꯠꯇꯦꯕ ꯑꯃ ꯄꯣꯂꯤꯁꯇꯔꯒꯤꯁꯤꯗꯤ ꯑꯍꯣꯡꯕꯅꯦꯕ ꯑꯃ ꯑꯩꯈꯣꯏꯒꯤ ꯀꯔꯤ ꯔꯥꯅꯤ ꯐꯤꯒꯦ ꯍꯥꯏꯕ ꯑꯗꯨꯒꯨꯝꯕꯗꯨꯗꯤ ꯉ ꯌꯧꯋꯕ ꯑꯗꯨꯒꯨꯝꯕꯗꯨꯅꯤ ꯂꯤꯁꯤꯡ ꯀꯨꯟ ꯀꯨꯟꯊ꯭ꯔꯥꯒ ꯄꯤꯅꯕꯗꯣ ꯑꯗꯨꯅꯦ ꯑꯗꯨꯒꯨꯝꯕꯗꯨꯗꯤ ꯑꯗꯨꯒꯨꯝꯕꯗꯨꯗꯤ ꯑꯩꯈꯣꯏꯅꯦ ꯑꯗꯨꯗꯤ ꯇꯥꯡꯉꯤꯗꯅꯀꯣ ꯑꯗꯨꯒ ꯍꯧꯖꯤꯛꯀꯤ ꯑꯍ ꯑꯩꯈꯏꯁꯤꯅ ꯑꯃꯨꯛ ꯐꯤ ꯑꯃꯗ ꯂꯨꯄꯥ ꯆꯥꯝꯃꯒ ꯌꯥꯡꯈꯩꯔꯥ ꯀꯩꯅꯣꯀꯣ ꯑꯗꯨꯒꯈꯛ ꯑꯣꯏꯕꯅꯦ ꯑꯗꯨꯒꯗꯨ ꯀꯩꯅꯣꯒꯅꯦ ꯃꯥꯗꯤ ꯀꯩꯅꯣꯒ ꯁꯦꯠ ꯁꯦꯠ ꯁꯥꯔꯒ ꯌꯣꯟꯒꯗꯕꯅꯦꯕꯀꯣ ꯑ ꯐꯅꯦꯀꯥ ꯐꯅꯦꯦꯛꯀ ꯁꯦꯠ ꯁꯦꯠ ꯁꯥꯔ ꯌꯣꯟꯒꯗꯕꯅꯤ ꯑꯗꯨꯗꯨꯅ ꯑꯃꯨꯛ ꯈꯔ ꯇꯥꯡꯈꯠꯄ ꯑ ꯂꯨꯄꯥ ꯀ ꯅꯣꯡꯃꯨ ꯑꯗꯨꯗꯅ ꯂꯨꯄꯥ ꯆꯥꯝꯃꯉꯥ ꯑꯃꯨꯛ ꯑꯣꯏꯕꯀꯣ ꯃꯅꯤꯁꯦ ꯁꯥꯟꯗꯤ ꯑꯗꯨꯒ ꯈꯨꯗꯩꯁꯤꯗꯅ ꯈꯨꯗꯩꯁꯤꯗꯅ ꯑꯃꯨꯛ ꯖꯨꯔꯥ ꯑꯃꯗ ꯍꯥꯏꯇꯥꯔꯦꯅꯦꯀꯣ ꯅꯥ ꯑꯗ ꯇꯨꯞꯄꯥ ꯑ ꯖꯨꯔꯥ ꯃꯗꯨ ꯂꯨꯄꯥ ꯆꯍꯨꯝꯒ ꯆꯥꯃꯔꯤ ꯃꯌꯥꯅꯤ ꯍꯥꯏꯇꯥꯔꯦ ꯑꯗꯨꯅ ꯀꯩꯁꯨꯝ ꯑꯥ ꯅꯠꯇꯦ ꯅꯠꯇꯦ ꯈꯨꯗꯩ ꯁꯥꯕ ꯀꯩꯅꯣ ꯇꯧꯗꯦꯕꯀꯣ ꯈꯨꯗꯩ ꯁꯥꯅ ꯐꯩ ꯍꯥꯏꯕꯁꯨ ꯌꯥꯗꯦ ꯑꯗꯨꯒꯖꯤ ꯍꯧꯛꯀꯤ ꯄꯣꯂꯤꯁꯇꯔꯥ ꯁꯥꯕꯗꯨꯅ ꯐꯤ ꯁꯥꯕꯗꯨꯅ ꯐꯩ ꯍꯥꯏꯕꯁꯨ ꯌꯥꯗꯦꯕ ꯍꯥꯏꯗꯤ ꯑꯃꯗꯨꯗꯤ ꯈꯨꯗꯩꯗꯨ ꯑꯗꯨꯗꯤ ꯖꯨꯔꯥ ꯑꯃ ꯍꯥꯏꯁꯦ ꯈꯨꯗꯩ ꯑꯅꯤ ꯑꯣꯏꯔꯛꯇꯣꯏꯅꯦꯕ ꯑꯗꯨꯒ ꯀꯩꯅꯣꯁꯤꯗꯅ ꯐꯤꯒꯤ ꯄꯣꯂꯤꯁꯇꯔꯁꯤꯗꯅ ꯑꯣꯧꯅꯤ ꯑꯃꯈꯛ ꯑꯣꯏꯗꯕ
ꯑꯣ
ꯑꯗꯨꯗꯨꯅ ꯑꯩꯈꯣꯏꯒꯤ ꯑꯗꯨꯝ ꯀꯩꯅꯣ ꯇꯧꯋꯤꯗ ꯊꯥ ꯑꯝꯗꯅꯦꯀꯣ ꯊꯝꯗ ꯑꯩꯈꯣꯏꯅ ꯐꯤꯍꯧꯁꯦ ꯐꯖꯅ ꯅꯣꯡꯃꯗ ꯐꯖꯅ ꯁꯥ ꯇꯥꯔꯒꯗꯤ ꯊꯗ ꯄꯤꯧ ꯑꯅꯤꯔꯛꯀꯨꯝꯕ ꯂꯣꯏꯕꯀꯣ ꯑꯗꯣ ꯑꯗꯨꯝ ꯄꯩꯁꯥ ꯑꯗꯨ ꯎꯝꯂ ꯃ ꯇꯅꯦꯅ ꯄꯩꯁꯥ ꯑꯗꯨꯝ ꯈꯔ ꯑꯗꯨꯝ ꯀꯥꯟꯅꯩꯌꯦꯕ ꯑꯗꯨ ꯑꯃꯨꯛ ꯑꯩꯈꯣꯏꯗꯩꯗꯤ ꯌꯦꯡꯉꯨ ꯑꯩꯈꯣꯏꯗꯩꯗꯤꯅꯦ ꯑꯗꯨꯗ ꯑꯃꯨꯛ ꯌꯦꯡꯉ ꯀꯣ ꯑꯩꯈꯣꯏꯗꯗꯤ ꯂꯂꯣꯟꯕꯤ ꯀꯥꯡꯕꯨꯅ ꯑꯃꯨꯛ ꯆꯦꯟꯗꯣꯏꯅꯦꯕ ꯄꯩꯁꯥꯥꯁꯦ ꯑꯃꯨꯛ
ꯅ ꯂꯔꯣꯏꯃꯤꯅ ꯑꯃꯨꯛ ꯍꯦꯟꯗꯣꯏꯅꯦꯕ
ꯑꯩꯈꯣꯏꯗꯩ ꯍꯣꯡꯅ ꯂꯧꯈ꯭ꯔꯅꯤ ꯃꯣꯏꯅ ꯑꯗꯨꯝ ꯇꯥꯡꯅ ꯊꯥꯗꯣꯛꯎꯔꯅꯤ ꯑꯃꯨꯛ ꯕꯖꯥꯔ ꯌꯧꯔꯀꯥꯟꯗꯗꯤ ꯃꯃꯜ ꯌꯥꯍ ꯌꯧꯕꯤꯅꯤ
ꯑꯣ ꯖꯥ ꯊ ꯍꯅ ꯂꯩꯔ ꯑꯗꯨ ꯃꯃꯟꯖꯥꯛ ꯌꯧꯗꯣꯏꯅꯦ ꯑꯩꯈꯣꯏꯅ ꯁꯥꯈꯤꯕꯗꯨꯅ ꯁꯤꯅꯤꯅꯦ ꯑꯩꯈꯣꯏꯒꯤ ꯀꯩꯅꯣꯁꯦ ꯆꯠꯅꯕꯤꯁꯦ ꯑꯩꯅ ꯅꯨꯡꯉꯖꯗꯤ ꯅꯨꯡꯉꯥꯏꯇꯕꯗꯤ ꯍꯥꯏꯗꯤ ꯑꯩꯈꯣꯏꯅ ꯁꯨꯔꯤꯗꯨꯗꯒꯤ ꯃꯣꯏꯅ ꯇꯣꯡꯉꯁꯨ ꯈꯤꯇꯪ ꯈꯤꯇꯪ ꯆꯥꯟꯅꯕꯗꯣ ꯐꯩꯌꯦꯕ
ꯎꯝ
ꯇꯪꯈꯥꯏꯗ ꯇꯪꯈꯥꯏ ꯑꯗꯨꯅꯦꯕ ꯑꯩꯅ ꯅꯨꯡꯉꯥꯏ ꯍꯥꯏꯗꯤ ꯐꯖꯕꯁꯤꯕꯨ ꯄꯥꯝꯗꯕ ꯀꯅꯥꯝꯇ ꯂꯩꯄꯣꯠ ꯅꯥꯠ ꯅꯠꯇ꯭ꯔ ꯑꯋꯥꯕꯗꯤ ꯀꯅꯥꯝꯇ ꯋꯥꯍꯟꯅꯤꯡꯕ ꯄꯣꯟꯇꯦ ꯑꯗꯨꯅ ꯍꯥꯏꯗꯤ ꯌꯥꯟꯅꯕ ꯆꯥꯡ ꯑꯃꯗꯤ ꯂꯩꯒꯗꯕꯅꯤ ꯌꯥꯟꯅꯕ ꯆꯥꯡ ꯑꯃꯗ ꯍꯥꯏꯗꯤ ꯃꯃꯟꯗꯨ ꯌꯥꯝ ꯇꯥꯡꯅ ꯌꯣꯟꯖꯔꯗꯤ ꯀꯩ ꯗꯧꯔꯨꯅꯤ
ꯎꯝ ꯑꯗꯨꯕꯨꯗꯤ ꯀꯩꯅꯣꯅꯤꯅꯀꯣ ꯀꯔꯕꯥꯔꯅꯤꯅꯀꯣ ꯀꯔꯕꯥꯔ ꯍꯥꯏꯁꯤꯗꯤ ꯃꯃꯜ ꯂꯩꯇꯦꯗꯅꯀꯣ ꯑꯗꯨꯅ ꯃꯥꯢꯒꯤ ꯃꯥꯢꯒꯤ ꯉꯝꯖ ꯉꯝꯖꯕꯤ ꯃꯤ ꯇꯧꯅꯔꯤꯁꯤꯡꯁꯦ ꯃꯣꯏ ꯇꯧꯅꯩꯁꯤꯡꯁꯦ ꯍꯥꯠꯇꯣꯛꯅꯕꯤꯅꯦꯕ ꯑꯩꯁꯤꯅ ꯑꯩꯁꯤꯅ ꯃꯃꯜ ꯌꯦ ꯆꯞ ꯃꯥꯟꯅꯕ ꯄꯣꯠꯁꯤꯗ ꯑꯩꯅ ꯃꯃꯜꯁꯦ ꯇꯥꯡꯅ ꯌꯣꯜꯂꯦꯗꯅ ꯑꯃꯅ ꯑꯃꯅ ꯍꯣꯡꯅ ꯌꯣꯜꯂꯤ ꯄꯤꯗꯣꯏꯅꯦꯕ ꯑꯃꯗꯨꯅ ꯂꯨꯄꯥ ꯑꯃꯗꯨꯅ ꯂꯨꯄꯥ ꯇꯔꯥ ꯇꯔꯥ ꯍꯦꯟꯅ ꯌꯣꯜꯂꯛꯑꯀꯥꯟꯗ ꯑꯃꯗꯨꯅ ꯂꯨꯄꯥ ꯃꯉꯥꯗ ꯍꯟꯊꯔ ꯌꯣꯜꯂꯛꯇꯣꯏꯅꯦꯕ ꯑꯗꯨꯗꯨꯅ ꯁꯨꯃꯥꯏꯅ ꯀꯔꯕꯥꯔ ꯍꯥꯠꯇꯣꯛꯅꯅꯕꯅꯤ ꯃꯣꯏꯅ ꯇꯧꯔꯤꯁꯦ
ꯑꯁ ꯕꯦꯔꯥꯅꯤ ꯇꯧꯔꯣꯏꯗꯕꯅꯤꯀꯣ ꯑꯗꯨꯝꯕꯗꯤ ꯍꯥꯏꯔꯗꯤ ꯑꯩꯈꯣꯏ ꯄꯨꯟꯅ ꯍꯤꯡꯃꯤꯟꯅꯕꯒꯤ ꯃꯑꯣꯡꯗ ꯇꯧꯒꯗꯕꯅꯤꯗꯕ ꯑꯣ ꯅꯪꯕꯨ ꯀꯩꯗꯧꯔꯝꯃꯤꯅꯣ
ꯑ ꯂꯩꯔꯝꯕꯅꯦ ꯆꯠ ꯁꯥꯟꯅꯔꯤꯕꯣ
ꯍꯣ ꯍꯣ ꯆꯠꯂꯣ ꯆꯠꯂꯣ ꯑꯩꯁꯨꯗ ꯊꯥꯕꯛ ꯑꯃꯥꯇ ꯂꯣꯢꯁꯟꯒꯦ ꯁꯣꯝꯗ
ꯎꯝ